ꯑ ꯇꯥꯔꯦ ꯑꯩꯕꯨꯗꯤ꯫
ꯇꯥꯔꯦ ꯇꯥꯔꯦ ꯑꯩꯁꯦ ꯅꯪꯉꯣꯟꯗ ꯀꯩꯅꯣꯝꯃ ꯋꯥꯔꯤ ꯑꯃ ꯂꯤꯒꯦ ꯇꯧꯕꯅꯤ ꯀꯥꯎꯏꯅꯦ꯫
ꯀꯥꯎꯋꯤ ꯍꯣ ꯌꯥꯏꯌꯦ ꯀꯩꯁꯨ ꯀꯥꯏꯗꯦ ꯍꯧꯖꯤꯛ ꯑꯗꯨꯝ ꯅꯤꯡꯁꯤꯡꯕꯤꯔꯗꯤ ꯑꯗꯨꯝ ꯂꯤꯕꯤꯔꯛꯑꯣ ꯑꯗꯨꯝ ꯇꯥꯖꯒꯦ꯫
ꯑꯣ ꯑꯩꯅ ꯅꯍꯥꯟ ꯊꯕꯛ ꯑꯃ ꯆꯠꯂꯤꯗꯅꯀꯣ ꯑꯗꯨꯗꯨꯒꯤ ꯃꯇꯥꯡꯗ ꯍꯥꯏꯗꯤ ꯃꯣꯏꯒꯤ ꯈꯔ ꯌꯦꯠꯅꯕ ꯈꯣꯠꯅꯕ ꯂꯩꯕ ꯃꯥꯜꯂꯦꯕꯀꯣ ꯑꯗꯨꯗꯒꯤ ꯃꯣꯏ ꯀꯩꯀꯩ ꯊꯥꯒꯠꯄ ꯈꯣꯠꯄ ꯇꯧꯕꯗꯣ ꯉꯁꯥꯏꯗꯣ ꯑꯩꯉꯣꯟꯗ ꯊꯥꯔꯛꯄ ꯏꯃꯥꯟꯅꯕ ꯑꯃꯅ꯫ ꯅꯪ ꯅꯍꯥꯟ ꯊꯕꯛ ꯆꯠꯄꯗꯣ ꯑꯗꯨꯗꯨꯒꯤ ꯃꯥꯜꯂꯤꯅꯦ ꯈꯣꯠꯂꯤꯅꯦ ꯁꯨꯃꯥꯏꯅ ꯊꯥꯒꯠꯂꯛꯑꯦꯅ ꯑꯩꯅ ꯌꯦꯡꯉꯨ ꯀꯥꯟꯗ ꯑꯩ ꯉꯁꯥꯏ ꯑꯍꯥꯟꯕ ꯌꯦꯡꯕ ꯀꯥꯟ ꯁ꯭ꯋꯥꯥꯏ ꯂꯥꯎꯈ꯭ꯔꯦꯕꯀꯣ ꯀꯩꯅꯣ ꯇꯧꯔꯤꯁꯤꯕꯣ ꯑꯩꯁꯨ ꯁꯣꯏꯔꯖꯥꯠꯂꯥ ꯑꯩꯁꯤꯕꯣ꯫ ꯑꯩꯒꯤ ꯏꯁꯥꯒꯤꯁꯨ ꯑꯃ ꯑꯗꯨꯝ ꯀꯦꯔꯤꯌꯔ ꯑꯃ ꯂꯩꯖꯕꯅꯤꯅ ꯁꯣꯏꯗ꯭ꯔ ꯆꯥꯠꯂꯒ ꯈꯣꯠꯇ꯭ꯔꯖꯠꯂꯒ ꯈꯟꯕꯗꯣ꯫ ꯍꯧꯖꯤꯛꯀꯥꯟꯗꯤ ꯑꯗꯨꯝ ꯍꯥꯏꯗꯤ ꯊꯕꯛꯁꯦ ꯀꯩ ꯍꯥꯏꯅꯤ ꯃꯤꯒꯤ ꯃ-ꯃꯇꯦꯡ ꯍꯥꯏꯒꯗ꯭ꯔꯥ ꯑꯗꯨꯃꯥꯏꯅ ꯇꯧꯕꯤꯕꯗꯣ ꯑꯝꯇ ꯌꯥꯅꯗ꯭ꯔꯕ ꯃꯥꯜꯂꯦꯕꯀꯣ ꯂꯝ ꯂꯝꯒꯤ ꯑꯗꯨꯝ ꯌꯦꯡꯁꯤꯟꯕ ꯈꯣꯠꯆꯤꯟꯕ ꯑꯗꯨꯝ ꯇꯧꯕ ꯃꯥꯜꯂꯦꯕꯀꯣ ꯍꯥꯏꯗꯤ ꯉꯁꯥꯏꯗꯣ ꯉꯔꯥꯡꯒꯨꯝꯕ ꯂꯥꯛꯑꯝꯕ ꯃꯥꯜꯂꯦ ꯃꯣꯏꯗꯣ ꯍꯥꯏꯗꯤ ꯍꯥꯏꯐꯦꯠ ꯌꯦꯡꯁꯤꯟꯕ ꯈꯣꯠꯄ ꯂꯥꯛꯄ ꯀꯥꯟꯗ ꯑꯗꯨꯝ ꯍꯥꯏꯗꯤ ꯂꯩꯒꯗꯕ ꯐꯤꯕꯝꯗ ꯂꯩꯔꯝꯗꯕ ꯑꯗꯒꯤ ꯃꯤꯒꯤ ꯃꯍꯨꯠ ꯒꯨꯝꯕ ꯄꯨꯕ ꯈꯣꯠꯄ ꯇꯧꯕꯗꯣ ꯇꯧꯕꯖꯥꯠꯅꯦ ꯑꯗꯨꯝ ꯈꯔ ꯍꯥꯏꯖꯤꯟꯅꯕ ꯀꯥꯡꯕꯨꯁꯨ ꯈꯔ ꯑꯗꯨꯝ
ꯁꯨ ꯈꯔꯗꯤꯗꯨꯝ ꯊꯝꯖꯤꯟꯅꯕ ꯀꯥꯡꯒꯨꯁꯨ ꯈꯔ ꯌꯥꯎꯕ ꯃꯥꯜꯂꯦꯕ ꯫
ꯑꯩꯗꯣ ꯑꯩꯗꯣ ꯉꯁꯥꯏ ꯑꯍꯥꯟꯕ ꯌꯦꯡꯕ ꯀꯥꯟꯗ ꯏꯁꯥꯗꯣ ꯊꯨꯛ ꯂꯧꯔꯒ ꯁ꯭ꯋꯥꯏ ꯂꯥꯎꯒꯤꯕꯗꯨ ꯑꯗꯨꯃꯥꯏꯅ ꯇꯧꯔꯦ ꯍꯧ ꯍꯧꯖꯤꯛꯄꯨꯗꯤ ꯈꯔ ꯐꯔꯦ ꯑꯩ ꯂꯩꯔꯤꯀꯟ ꯂꯥꯛꯑꯝꯃꯥ ꯗꯤ ꯌꯦꯡꯉꯣ ꯑꯩꯒꯤ ꯀꯩꯅꯣꯁꯦ ꯂꯣꯏꯅ ꯂꯣꯏꯗꯣꯏꯅꯤ ꯁꯕꯥꯛ ꯐꯛ ꯇꯣꯏꯅꯦ ꯑꯗꯨꯃꯥꯏꯅ ꯈꯜꯂꯝꯕꯗꯣ ꯑꯗꯨꯃꯥꯏꯅ ꯑꯣꯏꯌꯦ ꯅꯪ ꯑꯁ ꯑꯩ ꯌꯥꯝ ꯃꯊꯥ ꯁꯥꯖꯠꯅꯤ ꯉꯁꯥꯏꯗꯤ ꯑꯩ ꯅꯉꯣꯟꯗ ꯇꯝꯒꯦ ꯇꯧꯔꯥ ꯑꯃꯨꯛ ꯀꯥꯎꯈꯒ꯭ꯔꯦꯕꯥ
ꯑꯣ ꯑꯣ ꯑꯗꯨ ꯀꯩ ꯃꯣꯏ ꯃꯔꯣꯟꯖꯦ ꯀꯩ ꯍꯥꯏꯅ ꯍꯥꯏꯔꯛ ꯏꯅꯣꯕ ꯃꯣꯏꯅ ꯍꯥꯏꯕꯗꯤ ꯃꯣꯏꯅ ꯅꯣꯠꯆꯦ ꯑꯃ ꯄꯨ ꯊꯣꯛꯑꯦ ꯍꯥꯏꯖꯦ ꯀꯩ ꯍꯥꯏꯔꯒ ꯀꯃꯥꯏꯅ ꯅꯪꯉꯣꯟꯗ ꯅꯣꯡ ꯅꯪ ꯃꯤꯡꯒ ꯄꯜꯂꯒ ꯗꯥꯏꯔꯦꯛ ꯇꯧꯔꯤꯕ꯭ꯔꯥ ꯅꯠꯇ꯭ꯔꯒ ꯀꯃꯥꯏ ꯊꯣꯛꯂꯛ ꯏꯅꯣꯕ ꯃꯣꯏ ꯄꯣꯠꯁꯦ
ꯃꯤꯡꯕꯨꯗꯤ ꯄꯟꯗꯦꯕꯀꯣ ꯑꯃ ꯁꯨꯃꯥꯏꯅ ꯃꯣꯏꯒꯤ ꯍꯥꯏꯗꯤ ꯊꯥ ꯑꯍꯨꯝ ꯃꯔꯤ ꯑꯥ ꯃꯣꯏꯒꯤ ꯇꯧꯒꯗꯕ ꯁꯥꯏꯟ ꯅꯨꯡ ꯀꯩ ꯇꯧꯔꯝꯗ꯭ꯔꯦ ꯈꯣꯠꯇ꯭ꯔꯦ ꯑꯗꯨꯒ ꯑꯗꯨꯒꯤ ꯃꯠꯇ ꯌꯥꯝ
ꯇꯥꯕ꯭ꯔꯣ ꯇꯔꯕꯣ ꯇꯥꯗ꯭ꯔꯕꯣ ꯇꯥꯔ ꯇꯔꯥꯕꯣ
ꯇꯥꯏꯌꯦ ꯇꯥꯏꯌꯦ
ꯇꯏꯌꯦ ꯇꯥꯌꯦ ꯅꯪ ꯀꯩꯅꯣ ꯁꯝꯕ ꯃꯥꯜꯂꯦ ꯋꯥꯏꯐꯥꯏ ꯁꯝꯕ ꯃꯥꯜꯂꯦꯀꯣ
ꯍꯣꯏ ꯍꯣꯏ ꯃꯦꯛ ꯃꯠꯊ꯭ꯔꯤꯕꯤ ꯑꯗꯨꯒꯨꯝꯕꯗꯣ ꯑꯩꯅ ꯍꯥꯏꯒꯅꯨ ꯍꯥꯏꯕ ꯅꯠꯇ꯭ꯔꯣ
ꯑ ꯑꯗꯨ ꯍꯥꯏꯔꯛꯑꯣ ꯉꯁꯥꯏ ꯋꯥꯔꯤꯗꯣ ꯃꯈꯥ ꯇꯥꯔꯛꯑꯣ
ꯑꯣ ꯑꯗꯨꯗꯨꯒꯤ ꯁꯨꯃꯥꯏꯅ ꯍꯥꯏꯕ ꯃꯣꯏꯅ ꯌꯥꯝꯅ ꯉꯛꯄ ꯊꯧꯗꯣꯛ ꯑꯃꯒ ꯍꯥꯏꯔꯒ ꯀꯩ ꯍꯥꯏꯅꯤ ꯃꯣꯏꯒꯤ ꯂꯩꯒꯗꯕ ꯍꯥꯏꯔꯥ ꯀꯩꯅꯣ ꯀꯔꯤꯝꯇ ꯂꯩꯔꯝꯗꯕ ꯑꯗꯒꯤ ꯍꯩ ꯂꯩꯗꯅ ꯑꯁꯤ ꯃꯁꯤꯡ ꯂꯩꯒꯗꯕꯅꯤ ꯑꯗꯥ ꯃꯁꯤꯡ ꯂꯩꯒꯗꯕꯅꯤ ꯑꯗꯒꯤ ꯄꯣꯡ ꯀꯩ ꯀꯩꯁꯨ ꯂꯣ ꯈꯣꯠ
ꯄꯤꯁꯁꯨ ꯂꯣꯟꯂꯝꯕ
ꯑꯗꯨꯝ ꯃꯣꯏꯒꯤ ꯀꯩ ꯚꯤꯗꯤꯑꯣ ꯀꯩ ꯅꯝꯃ ꯈꯣꯠꯂꯒ ꯊꯥꯒꯠꯂꯛꯄ ꯑꯣꯏꯕꯖꯥꯠꯅꯤ ꯑꯩꯗꯤ ꯈꯪꯗꯦꯕꯀꯣ ꯉꯁꯥꯏ ꯌꯦꯡꯉꯨꯕꯅꯦ ꯑꯗꯩ ꯏꯁꯥꯗꯣ ꯁꯨꯋꯥꯏ ꯂꯥꯎꯔꯒ ꯉꯥꯛꯇꯪꯗꯨ ꯄꯪꯊꯕꯩ ꯇꯥꯏꯞ ꯇꯧꯔꯕꯥ ꯑꯩꯗꯣ ꯀꯩꯅꯣ ꯇꯧꯔꯤꯁꯤꯕꯣ ꯑꯩ ꯂꯩꯔꯤ ꯀꯥꯟꯅ ꯂꯥꯛꯑꯝꯃꯗꯤ ꯑꯩꯗꯤ ꯀꯔꯤ ꯈꯨꯝꯗꯣꯏꯅꯣ ꯍꯥꯏꯕꯗꯤ ꯑꯩꯉꯣꯟꯗ ꯀꯔꯤ ꯍꯥꯏꯅꯤ ꯌꯥꯝꯅ ꯏꯁꯥꯁꯦ ꯄꯥꯈꯠꯄ ꯆꯕ ꯑꯃ ꯐꯥꯎꯒꯤꯕꯗꯣ ꯑꯗꯨꯃꯥꯏꯅ ꯇꯧꯕ ꯑꯗꯨꯗꯒꯤ ꯉꯁꯥꯏ ꯅꯪꯉꯣꯟꯗ ꯑꯗꯨꯝ ꯇꯝꯒꯦ ꯇꯧꯔꯝꯕꯅꯦ ꯍꯥꯏꯗꯤ ꯃꯤꯉꯣꯟꯖꯤꯗ ꯇꯝꯃꯨꯕ ꯑꯗꯨꯖꯨ ꯃꯤꯉꯣꯟꯗ ꯑꯈꯪꯕ ꯃꯤꯅ ꯇꯝꯃꯗꯤ ꯐꯩꯗꯗꯅ ꯈꯪꯗꯕ ꯃꯤꯗ
ꯈꯪꯗꯕꯤꯗ ꯇꯝꯃꯨ ꯀꯥꯟꯗ ꯍꯦꯛꯇꯥ ꯑꯗꯨꯝ ꯀꯔꯦꯝꯅꯕꯤꯕ ꯅꯣꯠꯅꯕꯤꯕ ꯑꯗꯨꯃꯥꯏ ꯑꯣꯏꯗꯣꯏꯅꯦꯕ
ꯑꯗꯒꯤꯗꯤ ꯉꯁꯥꯏꯗꯣ ꯀꯩ ꯍꯥꯏꯅꯤ ꯁ꯭ꯋꯥꯏ ꯂꯧꯎꯋꯤꯗ ꯃꯤꯅꯤꯠ ꯃꯉꯥ ꯇꯔꯥꯗꯤ ꯏꯁꯥꯖꯦ ꯀꯩ ꯍꯥꯏꯅꯤ ꯎꯝ ꯇꯔꯪ ꯃꯂꯪꯗ ꯇꯥꯎꯔꯒ ꯑꯝꯃꯥꯏꯅ ꯂꯩꯕꯗꯣ ꯑꯗꯨꯃꯥꯏꯅ ꯇꯧꯋꯦ ꯑꯩꯅ ꯇꯧꯔꯤꯖꯤꯕꯨ ꯀꯩꯅꯣ ꯑꯩꯁꯤꯕꯨ ꯀꯩꯔꯖꯥꯠꯅꯣ ꯈꯣꯠꯂꯖꯠꯅꯣ ꯇꯧꯔꯀꯥꯟꯗ ꯐꯤ ꯁꯨꯕꯗꯨꯐꯥꯎ ꯂꯣꯏꯁꯤꯟꯗꯕꯤꯗ ꯐꯥꯅꯝ ꯀꯨꯏꯅ ꯐꯝꯗꯣꯛ ꯑ ꯂꯩꯔꯨꯏꯅꯦ ꯍꯥꯏꯕ ꯑꯩ ꯍꯨꯔꯦꯟ ꯑꯀꯨꯞꯄ ꯃꯔꯣꯟꯗꯤ ꯍꯨ ꯍꯣꯔꯦꯜ ꯁꯤꯠ ꯂꯣꯏꯔꯀꯥꯟꯗꯅꯦ ꯑꯗꯨꯝ ꯍꯥꯏꯔꯛꯀꯦꯕꯀꯣ ꯑꯗꯨꯒ ꯌꯦꯡꯉꯣꯕ ꯑꯗꯨꯒ ꯅꯪꯁꯨ ꯑꯗꯨꯝ ꯇꯥꯕ ꯀꯥꯟꯗ ꯏꯁꯥꯗ ꯑꯃ ꯊꯨꯛ ꯂꯥꯎꯕꯗꯣ ꯑꯗꯨꯃꯥꯏꯅ ꯐꯥꯎꯕ ꯑꯗꯨꯃꯥꯏꯅ ꯐꯥꯎꯅꯤꯕ
ꯍꯣ ꯍꯣ ꯑꯗꯨꯕꯨꯗꯤ ꯍꯥꯏꯕꯗꯤ ꯁꯨꯝ ꯎꯝ ꯌꯦꯡꯉꯣ ꯍꯧꯖꯤꯛꯄꯨꯗꯤ ꯈꯔ ꯐꯔꯕꯅꯤꯅ ꯐꯔꯦ ꯑꯗꯣ ꯍꯣꯏ ꯃꯈꯥ ꯇꯥꯕ ꯑꯗꯨꯝ ꯀꯩꯅꯣꯗ ꯁꯥꯟꯅꯔ ꯁꯥꯟꯅꯔꯁꯤꯗ ꯍꯥꯏꯕꯗꯤ ꯐꯣꯟꯗ ꯀꯩꯀꯥ ꯅꯨꯡꯉꯥꯏꯇ꯭ꯔꯦꯕꯀꯣ ꯑꯗꯨꯝ ꯁꯛꯀ ꯁꯛꯀ ꯎꯅꯔꯒ ꯍꯦꯛ ꯁꯥꯟꯅꯔꯁꯦ ꯐꯔꯦ ꯑꯗꯨꯅ ꯑꯗꯨ ꯑꯣꯏꯈ꯭ꯔꯁꯨ ꯑꯗꯣ ꯅꯣꯏ ꯇꯣꯇꯤꯗꯣ ꯅꯣꯏꯔꯣꯝ ꯉꯥꯁꯤ ꯂꯥꯛꯄ ꯄ꯭ꯔꯣ ꯅꯣꯏꯔꯣꯝ ꯉꯁꯤ ꯂꯛ ꯑꯗꯤ ꯑꯩꯈꯣꯏꯔꯣꯝꯗ ꯍꯥꯌꯦꯡ ꯂꯥꯛꯇꯧꯗꯤ ꯃꯥꯜꯂꯦ ꯀꯌꯥꯝ ꯀꯨꯏꯅ ꯂꯥꯛꯀꯦ ꯄꯨꯡ ꯀꯌꯥꯃꯨꯛ ꯂꯥꯛꯀꯦ ꯅꯣꯏꯔꯣꯝ ꯉꯁꯤ
ꯑꯈꯣꯏꯗꯤ ꯑꯌꯨꯛ ꯉꯟꯇꯥ ꯂꯥꯛꯑꯦ ꯑꯌꯨꯛ ꯉꯟꯇꯥꯗ ꯍꯥꯏꯁꯦ ꯑꯩꯅ ꯋꯥꯛꯀꯤꯡ ꯍꯜꯂꯛꯄꯩꯗ ꯑꯗꯨꯝ ꯂꯥꯛ ꯀꯩꯀꯩ ꯌꯥꯕꯗꯨ ꯇꯪꯈꯥꯏ ꯆꯠꯂꯝꯃꯦ ꯑꯩꯈꯣꯏ ꯀꯥꯍ‌ꯣꯏ ꯌꯥꯔꯝꯃꯦ ꯑꯗꯩ ꯑꯩꯈꯣꯏ ꯂꯩꯃꯤꯟꯅ ꯀꯥ ꯍꯣꯏꯗꯨ ꯌꯥꯔꯝꯃꯦ ꯑꯗꯒꯤ ꯑꯩꯈꯣꯏ ꯑꯃꯨꯛ ꯌꯥꯔꯦ
ꯑꯩꯈꯣꯏ ꯑꯃꯨꯛ ꯌꯥꯔꯦ ꯑꯣ ꯑꯗꯣ ꯉꯁꯤꯗꯤ ꯐꯤ ꯅꯨꯡ ꯐꯖꯅ ꯑꯗꯨꯝ ꯁꯨꯗꯒ꯭ꯔꯦ ꯋꯥꯗ꯭ꯔꯕꯣ ꯀꯃꯥꯏ ꯇꯧꯒꯦ
ꯍꯣꯏ ꯑꯗꯨꯝ ꯀꯩꯁꯨ ꯁꯨꯕ ꯋꯥꯕ ꯈꯣꯠꯄꯗꯤ ꯑꯣꯏꯗ‌ꯦꯗ ꯍꯣꯏ ꯑꯉꯧꯕ ꯁꯨꯕ ꯈꯔ ꯈꯔ ꯇꯧꯕꯗꯣ ꯌꯥꯝꯃꯦꯕ ꯐꯤꯗꯣ ꯃꯤ ꯑꯍꯨꯝ ꯃꯔꯤꯒꯤ ꯁꯦꯠꯂꯨꯕꯗꯨꯒꯤ ꯁꯨꯕꯅ‌ꯦꯅ ꯑꯉꯧꯕ ꯉꯥꯇꯁꯨ ꯑꯣꯏꯕꯅꯤꯅ ꯑꯗꯨꯝ ꯈꯪꯗ‌ꯦ ꯑꯗꯨꯝ ꯁꯨꯒ꯭ꯔꯦ ꯑꯗꯨꯗꯨꯒ ꯑꯇꯣꯞꯄ ꯑꯩꯒꯤ ꯅꯨꯡꯇꯤꯒꯤ ꯆꯠꯄꯗ ꯁꯦꯠꯅꯕ ꯃꯌꯥꯝꯗꯣ ꯑꯗꯨꯗꯨꯁꯨ ꯁꯨꯗ‌ꯣꯛ ꯀ‌ꯣ ꯑꯗꯨꯝ ꯀꯨꯏꯔ ꯅꯝꯁꯤꯜꯂ ꯊꯝꯕꯗꯣ ꯑꯗꯨ ꯃꯆꯨꯗꯣ ꯐꯤ ꯊꯣꯡꯗꯣꯏ ꯊꯝꯃꯤꯟꯅꯕꯅꯤꯅ ꯃꯆꯨ ꯑꯃꯁꯨ ꯑꯃꯁꯨ ꯂꯧꯅꯒꯦ ꯇꯧꯋ‌ꯦ ꯇꯥꯏꯞ ꯇꯧꯔꯛꯄ ꯑꯗꯨꯃꯥꯏꯅ ꯇꯧꯋꯦ ꯑꯗ‌ꯣ ꯍꯣꯏ ꯂ‌ꯣꯏꯊꯣꯛꯈ꯭ꯔꯦꯗꯅ ꯁꯜꯁ ꯁꯥꯥꯕꯅꯤꯅ ꯑꯗꯨꯝ ꯀꯪꯒ꯭ꯔꯦ ꯑꯗꯨꯗꯨꯝꯉ‌ꯣ ꯂꯧꯖꯤꯜꯂ ꯊꯝꯃꯦ ꯑꯗ ꯊꯝ
ꯍꯣꯏ ꯐꯤꯒꯨꯝꯕ ꯁꯨꯕ ꯅꯨꯃꯤꯠꯁꯦ ꯍꯥꯏꯕꯗꯤ ꯅꯨꯡꯁꯥꯒꯨꯝꯕ ꯁꯥꯕꯖ‌ꯦ ꯅꯨꯡꯁꯥ ꯁꯥꯔꯁꯨ ꯋꯥꯈꯟ ꯑꯃ ꯅꯨꯡꯉꯥꯏꯕ ꯑꯃꯗꯤ ꯂꯩꯕꯅꯦ ꯍꯥꯏꯕꯗꯤ ꯑꯩꯒꯤ ꯐꯤ ꯃꯌꯥꯝꯁꯦ ꯀꯪꯗꯣꯏꯅꯤꯀꯣ ꯈꯟꯕꯗ ꯑꯗꯨꯝ ꯑꯁ ꯈꯪꯗꯦ ꯁꯥꯔꯒꯁꯨ ꯋꯥꯛ ꯋꯥꯈꯟꯗ ꯑꯃ ꯑ ꯅꯨꯡꯉꯥꯏꯕ ꯑꯃꯁꯨ ꯑꯗꯨꯝ ꯐꯥꯎꯕꯗꯣ ꯑꯗꯨꯃꯥꯏꯅ ꯇꯧꯕꯅꯦ ꯑꯩꯁꯨ ꯇꯧꯋꯦꯕ‌ꯣꯀꯣ ꯑꯗꯨꯃꯥꯏꯅ ꯅꯪꯁꯨ ꯇꯧꯔꯝꯗꯧ ꯃꯥꯟꯕ ꯑꯗꯨꯃꯥꯏꯅ ꯍꯥꯏꯗꯤ ꯐꯤꯗꯣ ꯁꯨꯔꯒ ꯑꯃꯨꯛ ꯆꯣꯠꯂꯒ ꯅꯝꯃꯒ ꯂꯩꯔꯗꯤ ꯃꯅꯝꯁꯨ ꯅꯝꯊꯤꯕ ꯑꯗꯒꯤ ꯁꯦꯠꯐꯝ ꯆꯥꯕꯝ ꯈꯪꯗꯕꯤ ꯌꯥꯟꯕꯝ ꯅꯣꯡꯕꯝ ꯃꯐꯝ ꯑꯗꯨꯝ ꯆꯥꯗ‌ꯦꯗꯅ ꯀꯣ ꯑꯆꯣꯠꯄ ꯍꯥꯏꯕꯁꯤꯃꯛꯇ‌ꯣ ꯄꯨꯔꯥ ꯌꯥꯟꯖꯤꯟꯕꯁꯨ ꯌꯥꯗꯦ ꯑꯗꯨꯅ ꯍꯦꯛꯇ ꯐꯔꯛ ꯇꯥꯕꯅꯦꯕ ꯑꯗꯨꯅ ꯀꯪꯉꯒ ꯐꯤꯒ ꯂꯧꯁꯤꯟꯕꯁꯦ ꯋꯥꯈꯟ ꯌꯥꯝ ꯅꯨꯡꯉꯥꯏꯕꯗꯣ ꯍꯥꯏꯕꯗꯤ ꯏꯁ ꯖꯣꯝ ꯖꯣꯝꯒ ꯂꯧꯁꯤꯜꯂꯒ ꯇꯧꯕꯅꯦ ꯑꯗꯣ ꯑꯗ‌ꯣ ꯑꯩꯕꯨꯗꯤ ꯁꯨꯗꯣꯏꯅꯦ ꯁꯨꯕꯒꯤ ꯅꯝꯃꯒꯕꯨꯗꯤ ꯂꯩꯔꯕꯅꯦ ꯅꯣꯡ ꯅꯤꯅꯤ ꯂꯩꯔꯒ ꯁꯨꯔꯒꯦ ꯍꯧꯖꯤꯛꯇ‌ꯣ ꯇꯨꯔꯦꯟꯗꯣ ꯏꯁꯤꯡꯗꯣ ꯌꯥꯝ ꯀꯩꯅꯣ ꯇꯧꯋꯦꯕ ꯎꯝ ꯂꯩꯅꯥꯡꯃꯛꯇꯤ ꯅꯠꯇ꯭ꯔꯒꯁꯨ ꯌꯥꯝ ꯍꯥꯏꯗꯤ ꯂꯨꯗꯕꯗꯨ ꯇꯧꯋꯦꯕꯀꯣ ꯑꯗꯨꯒꯤ ꯏꯁꯤꯡꯁꯦ ꯀꯩ ꯍꯥꯏꯅꯤ ꯎꯝ ꯐꯤꯒꯨꯝꯕ ꯁꯨꯕꯗꯣ ꯑꯉꯧꯕꯒꯨꯝꯕ ꯑꯣꯏꯔꯒꯗꯤ ꯈꯤꯇꯪ ꯋꯥꯈꯟꯗ ꯅꯨꯡꯉꯥꯏꯖꯗꯕꯗ‌ꯣꯀꯣ ꯑꯗꯨꯃꯥꯏ ꯇꯧꯕ ꯑꯗꯨꯒꯤ ꯊꯝꯃꯦ ꯍꯧꯖꯤꯛꯄꯨꯗꯤ ꯑꯉꯧꯕ ꯃꯈꯩꯕꯨꯗꯤ ꯑꯇꯩꯕꯨꯗꯤ ꯁꯨꯗꯣꯛꯑꯦ ꯑꯗꯨꯒ ꯇꯣꯇꯤ ꯍꯌꯦꯡ ꯂꯥꯛꯄ ꯌꯥꯏ ꯑꯩꯈꯣꯏꯁꯨ ꯑꯗꯨ ꯂꯥꯛꯑꯀꯥꯟꯗꯖꯨ ꯁꯨꯕ꯭ꯔꯥ ꯑꯗꯨꯃꯥꯏ ꯌꯦꯡꯉꯒꯦ
ꯍꯣꯏ ꯌꯦꯡꯉꯣ ꯑꯗꯨ ꯅꯣꯏ ꯉꯁꯤ ꯔꯨꯇꯤ ꯂꯥꯛꯄꯗꯤ ꯊꯣꯛꯈꯤꯕꯅ‌ꯦ ꯂꯥꯛꯇꯕ꯭ꯔꯥ ꯀꯃꯥꯏ ꯇꯧꯒꯦ
ꯑꯥ ꯉꯁꯤ ꯂꯥꯛꯇꯤꯌꯦ ꯑꯗꯣ ꯑꯩꯈꯣꯏꯁꯨ ꯀꯩꯅꯣꯗꯣ ꯌꯥꯎꯋꯦꯕꯀꯣ ꯃꯣꯏꯒꯤ ꯒ꯭ꯔꯨꯞꯇꯣ ꯑꯈꯣꯏ ꯑꯩꯈꯣꯏ ꯕꯥꯏꯞ ꯅꯝꯕ꯭ꯔꯗ ꯌꯥꯎꯕꯅꯦꯕ ꯑꯩ ꯑꯩꯅ ꯍꯧꯖꯤꯛ ꯌꯦꯡꯕꯗ ꯃꯣꯏ ꯇꯥꯔꯤꯛ ꯀꯨꯟꯅꯤꯄꯥꯥꯟꯗ ꯂꯥꯛꯀꯅꯦꯅ ꯑꯗꯨꯃꯥꯏꯅ ꯍꯥꯏꯕ ꯍꯥꯏꯔꯞ ꯎꯔꯝꯃꯦ ꯐꯖꯅꯗꯤ ꯎꯗꯦ ꯃꯣꯏ ꯁꯨꯝ ꯅꯣꯇꯤꯐꯤꯀꯦꯁꯟ ꯊꯣꯛꯂꯛꯄꯗꯨꯗ ꯇꯥꯟ ꯆꯥꯟꯅꯅ ꯍꯦꯛ ꯎꯔꯨꯔꯕ ꯑꯩꯅ ꯑ‌ ꯇꯥꯔꯤꯛ ꯀꯨꯟꯅꯤꯄꯥꯥꯟꯗ ꯂꯥꯛꯀꯅꯤ ꯍꯥꯏꯕꯒꯤ ꯑꯗꯨꯃꯥꯏꯅ ꯍꯥꯏꯔꯞ ꯍꯥꯏꯕ ꯃꯥꯟꯕ ꯑꯃ ꯇꯍꯧꯋ‌ꯦ ꯑꯗꯨꯝ ꯆꯪꯉꯒꯕꯨꯗꯤ ꯌꯦꯡꯗꯣꯏꯅꯤ
ꯑꯗ‌ꯣ ꯅꯣꯏ ꯀꯩꯅꯣ ꯃꯩ ꯃꯨꯠꯈꯤꯕ ꯀꯌꯥꯝ ꯀꯨꯏꯔꯒꯦ
ꯑꯩꯈꯣꯏ ꯃꯩ ꯃꯨꯠꯈꯤꯕꯁꯦ ꯃꯤꯅꯤꯠ ꯃꯔꯤ ꯃꯉꯥ ꯑꯗꯨꯃꯥꯏ ꯐꯥꯔꯝꯗꯧ ꯃꯥꯜꯂꯦ
ꯑꯗꯣ ꯍꯧꯖꯤꯛꯀꯥꯟꯁꯦ ꯑꯩꯈꯣꯏ ꯁꯣꯝꯗꯁꯨ ꯃꯩꯁꯦ ꯑꯗꯨꯝ ꯃꯨꯠꯂꯦꯕ ꯕꯀꯣ ꯍꯥꯏꯗꯤ ꯇꯥꯏꯃꯤꯡꯁꯦ ꯑꯗꯨꯝ ꯍꯥꯏꯔꯞ ꯃꯥꯟꯅꯕ ꯃꯥꯜꯂꯦ ꯁꯨꯝ ꯀꯥꯟꯁꯦ ꯑꯗꯨꯝ ꯃꯠꯂꯒ ꯄꯨꯡ ꯑꯃ ꯑꯅꯤꯒꯤ ꯆꯥꯡꯕꯨ ꯂꯥꯛꯇꯕ ꯃꯥꯜꯂꯦꯗ ꯈꯪꯗꯦ ꯍꯥꯟꯅꯗꯤ ꯃꯤꯅꯤꯠ ꯇꯔꯥ ꯑꯃ ꯇꯔꯥꯉꯥ ꯑꯃ ꯂꯥꯛꯇ꯭ꯔꯒ ꯑꯗꯨꯝ ꯐꯠꯂꯏꯗꯅꯀꯣ ꯍꯧꯖꯤꯛꯇꯤ ꯑꯗꯨꯝ ꯀꯨꯏꯅ ꯀꯨꯏꯅ ꯃꯨꯠꯄꯤꯗꯨ ꯇꯧꯋꯦ ꯅꯣꯏꯔꯣꯝꯗꯗꯤ ꯇꯧꯕ꯭ꯔꯣ ꯀꯃꯥꯏ ꯇꯧꯒꯦ ꯃꯩꯁꯤꯕꯣ
ꯍꯣꯏ ꯍꯟꯗꯛ ꯇꯨ ꯃꯩꯗꯣ ꯌꯥꯝ ꯆꯥꯡ ꯅꯥꯏꯗꯦ ꯀꯩꯒꯤꯅꯣ ꯈꯪꯗꯦ ꯁꯥꯕꯁꯤꯗ ꯐꯦꯟꯒꯨꯝꯕ ꯀꯩꯒꯨꯝꯕ ꯌꯥꯝ ꯁꯤꯖꯤꯟꯅꯕꯒꯤ ꯃꯩꯗꯨ ꯄꯨꯕ ꯉꯝꯗꯕꯒꯤ ꯍꯟꯕꯒꯤꯒꯨꯝꯕ ꯑꯗꯨꯃꯥꯏꯅ ꯑꯣꯏꯔꯝꯗꯧ ꯃꯥꯜꯂꯦ ꯑꯗꯨ ꯅꯣꯏ ꯂꯩꯀꯥꯏꯁꯦ ꯑꯗꯨ ꯑꯩꯈꯣꯏꯒꯤ ꯑꯩꯅ ꯈꯟꯕꯗꯣ ꯑꯩꯈꯣꯏ ꯂꯩꯀꯥꯏꯒꯤ ꯑꯗꯨꯝ ꯑꯣꯜ ꯅ꯭ꯌꯨ ꯍꯥꯏ ꯑꯗꯨ ꯃꯥꯜꯂꯦ ꯑꯗꯨ ꯅꯣꯏꯒꯤꯗꯤ ꯀꯃꯥꯏꯅ ꯀꯩꯅꯣ ꯇꯧꯒꯦ ꯃꯃꯤꯡꯗꯣ ꯑꯩꯗꯤ ꯒ꯭ꯌꯥꯟ ꯃꯌꯥꯝ ꯇꯥꯗꯅ ꯑꯩꯈꯣꯏꯅ ꯊꯥꯒꯠꯄꯗꯗꯤ ꯑꯗꯨꯝ ꯇꯨꯋ ꯑꯣꯜ ꯍꯥꯏꯔꯒ ꯑꯗꯨꯃꯥꯏꯅ ꯂꯩꯕꯗꯨꯗꯀꯣ ꯑꯗꯨꯃꯥꯏꯅ ꯈꯟꯕ ꯅꯣꯏꯗꯣ ꯉꯁꯤ ꯂꯥꯛꯀꯗ꯭ꯔꯥꯅ ꯑꯗꯨ ꯂꯥꯛꯇꯦ ꯍꯥꯏꯗꯨꯗꯣ ꯉꯛꯄ ꯐꯥꯎꯕꯅꯤ
ꯑꯣ ꯉꯥꯁꯤ ꯂꯥꯛꯇꯦꯌꯦ ꯑꯩꯗꯤ ꯈꯪꯗꯦ ꯑꯩ ꯃꯣꯏ ꯑꯩꯈꯣꯏꯁꯤ ꯌꯥꯎꯕꯁꯨ ꯀꯨꯏꯗ꯭ꯔꯤꯅꯦꯕꯀꯣ ꯇꯨꯜ ꯑꯥ ꯇꯣꯊꯤꯕꯨꯗꯤ ꯍꯥꯟꯅꯗꯒꯤꯗꯤ ꯄꯨꯁꯤꯜꯂꯦꯕ ꯑꯗꯨ ꯑꯣꯏꯔꯒꯁꯨ ꯒ꯭ꯔꯨꯞꯁꯤꯗ ꯌꯥꯎꯕ ꯈꯣꯠꯄꯁꯦ ꯈꯪꯗꯦꯕ ꯑꯩꯈꯣꯏꯁꯨ ꯎꯝ ꯑꯗꯒꯤ ꯑꯗꯨꯝ ꯍꯥꯏꯔꯨꯕꯗꯨꯁꯨ ꯍꯦꯛ ꯀꯅꯥꯗ ꯍꯥꯏꯔꯗꯣꯏꯅꯣ ꯈꯪꯗꯕ ꯑꯗꯨꯝ ꯐꯔ ꯑꯃ ꯏꯇꯥ ꯇꯔ ꯂꯩꯕ ꯇꯧꯕꯅꯤ ꯑꯗꯣ ꯍꯟꯗꯛꯇꯤ ꯃꯣꯏ ꯅꯧꯅ ꯑꯃꯨꯛ ꯄꯥꯏꯞ ꯂꯥꯏꯟꯁꯦ ꯑꯩꯈꯣꯏꯔꯣꯝ ꯁꯥꯏꯗꯠꯇ ꯍꯥꯟꯅꯗꯤ ꯑꯩꯈꯣꯏꯅ ꯄꯨꯔꯝꯃꯤꯁꯦ ꯁꯣꯔꯣꯛꯀꯤ ꯋꯥꯡꯃꯗꯒꯤ ꯄꯥꯏꯞꯇꯒꯤ ꯃꯈꯥꯗ ꯍꯨꯠꯂꯞ ꯄꯨꯕꯅꯦꯕ ꯑꯗꯣ ꯍꯟꯗꯛꯄꯨꯗꯤ ꯑꯩꯈꯣꯏꯔꯣꯝ ꯁꯥꯏꯠꯀꯤꯁꯨ ꯑꯥ ꯄꯥꯏꯞ ꯄꯨꯔꯛꯑꯦꯕꯀꯣ ꯑꯗꯨ ꯄꯨꯕꯗꯨꯗ ꯑꯃꯨꯛ ꯅꯧꯅ ꯑꯃꯃꯨꯛ ꯍꯥꯏꯕꯗꯤ ꯎꯝ ꯐꯨꯝꯃꯒ ꯑꯃꯨꯛ ꯌꯥꯎꯕꯅꯦꯕꯀꯣ ꯍꯨꯠꯂꯒ ꯅꯧꯅ ꯍꯨꯠꯂꯒ ꯑꯃꯨꯛ ꯌꯥꯎꯕꯅꯦꯕ ꯑꯗꯨꯒꯤ ꯃꯣꯏꯒꯤ ꯃꯤ ꯂꯥꯛꯑꯝꯃꯦꯕꯀꯣ ꯄꯩꯁꯥ ꯄꯩꯁꯥ ꯅꯨꯡꯁꯥ ꯈꯔ ꯑꯗꯨꯝ ꯀꯩꯅꯣ ꯇꯧꯕꯒꯤ ꯑꯗꯨ ꯑꯗꯨ ꯂꯥꯛꯄꯗꯨꯗ ꯑꯩꯈꯣꯏꯗꯣ ꯍꯥꯏꯍꯧꯕꯅꯦꯕ ꯑꯩ ꯍꯟꯗꯛ ꯀꯩꯅꯣ ꯇꯧꯕꯗꯣ ꯐꯣꯟ ꯅꯝꯕꯔ ꯑꯝꯇ ꯍꯥꯞꯄꯤꯔꯛꯑꯣ ꯍꯥꯏꯗꯤ ꯀꯔꯝ ꯀꯥꯟꯗ ꯂꯥꯛꯅꯤ ꯈꯣꯠꯅꯤꯗ ꯈꯪꯗꯕ ꯍꯦꯛꯇ ꯌꯥꯎꯏꯤ ꯑꯗꯨꯃꯥꯏꯅ ꯇꯧꯔꯒ ꯍꯥꯄꯛꯄꯅꯦ ꯀꯨꯏꯗꯔꯤ ꯑꯩꯈꯣꯏ ꯑꯃꯨꯛ ꯇꯣꯇꯤꯁꯦ ꯑꯃꯨꯛ ꯑꯅꯤꯔꯛꯇ ꯍꯦꯟꯅ ꯂꯥꯛꯇ꯭ꯔꯤꯕꯗꯤ ꯃꯥꯜꯂꯦ ꯍꯥꯏꯕꯗꯤ ꯑꯍꯥꯟꯕꯩꯗꯨꯗꯤ ꯃꯣꯏ ꯑꯗꯨꯝ ꯌꯥꯕ꯭ꯔꯥ ꯈꯣꯠꯄ꯭ꯔꯥ ꯇ꯭ꯔꯥꯏ ꯇꯧꯁꯦꯅ ꯑꯗꯨꯝ ꯗꯦꯃꯣꯒꯤ ꯇꯥꯏꯞꯇ ꯇꯧꯔ ꯂꯣꯏꯁꯤꯟꯒ꯭ꯔꯕꯅꯦꯕ ꯑꯗꯨꯒꯤ ꯃꯇꯨꯡꯗ ꯑꯃꯨꯛꯇꯪꯗꯤ ꯂꯥꯛꯑꯝꯃꯕ꯭ꯔꯥ ꯍꯌꯦꯡ ꯂꯥꯛꯑꯒꯗꯤ ꯑꯍꯨꯝ ꯁꯨꯕ꯭ꯔꯥ ꯑꯗꯨꯃꯥꯏꯅ ꯑꯗꯨꯃꯥꯏꯅ ꯑꯣꯏꯗꯣꯏꯅꯦ ꯍꯥꯟꯅꯗꯒꯤ ꯀꯩꯅꯣ ꯇꯧꯗꯦꯕꯀꯣ ꯂꯥꯛꯇꯔꯤꯕ ꯅꯧꯅ ꯄꯨꯁꯤꯟꯕꯗꯨꯗꯤ ꯍꯟꯗꯛꯇ ꯄꯨꯁꯤꯟꯗ ꯉꯥꯏꯌꯦꯕ
ꯑꯗꯨꯅꯦ ꯍꯧ ꯀꯟ ꯃꯩꯒꯤ ꯖꯒꯌꯥ ꯃꯌꯥꯝ ꯇꯥꯗꯦꯅ ꯑꯗꯨꯝ ꯀꯨꯏꯅ ꯀꯨꯏꯅ ꯍꯦꯛꯇ ꯃꯨꯠꯄꯦ ꯇꯧꯕꯗꯣ ꯄꯨꯡ ꯈꯥꯏ ꯑꯃ ꯀꯩ ꯑꯃ ꯃꯨꯠꯄ ꯅꯠꯇꯕ ꯄꯨꯡ ꯑꯃ ꯍꯦꯟꯅꯩ ꯄꯨꯡ ꯃꯈꯥꯏ ꯍꯦꯟꯅ ꯑꯗꯨꯃꯥꯏꯅ ꯃꯨꯠꯂꯦꯕ
ꯑꯗꯨꯃꯥꯏꯅ ꯃꯨꯠꯂꯦꯕ ꯁꯨꯃꯥꯏꯅ ꯇꯧꯅ ꯐꯨꯜꯂꯤ ꯃꯩꯁꯦ ꯑꯗꯨꯅꯤꯅꯦ ꯍꯧꯖꯤꯛꯁꯤ ꯑꯣꯝꯇꯛꯅꯔ ꯀꯥꯟꯁꯤꯗ ꯃꯩ ꯑꯃꯣꯛ ꯃꯨꯠꯁꯤꯜꯂꯦ ꯅꯣꯡꯁꯦ ꯇꯥꯗ ꯇꯥꯔꯒ ꯑꯗꯨꯝ ꯈꯔ ꯐꯗꯕ ꯍꯥꯏꯗꯤ ꯈꯤꯇꯪꯗꯤ ꯏꯪꯗꯗꯧꯅꯦꯕ ꯃꯩꯗꯣ ꯃꯨꯠꯂꯦ ꯍꯥꯏꯔꯁꯨ ꯁꯥꯕ ꯑꯃ ꯌꯥꯎꯗꯗꯤ ꯐꯩꯗꯅ ꯍꯧꯖꯤꯛꯇꯤ ꯃꯩꯁꯤ ꯃꯨꯠꯄ ꯁꯥꯁꯨ ꯁꯥꯕ
ꯑꯗꯨ ꯍꯥꯏꯔꯒ ꯑꯩ ꯅꯪꯉꯣꯟꯗ ꯀꯩꯅꯣꯝ ꯍꯥꯏꯒꯦ ꯇꯧꯕꯅꯦ ꯍꯌꯦꯡ ꯅꯪꯗꯣ ꯂꯨꯄꯥ ꯀꯨꯟ ꯄꯥꯏꯔꯛꯑꯣꯅ ꯑꯩ ꯅꯉꯣꯟꯗ ꯂꯨꯄꯥ ꯀꯩꯅꯣꯗꯣ ꯆꯅꯤꯅꯤ ꯄꯤꯔꯒꯦ ꯍꯥꯏꯗꯤ ꯐꯔꯛ ꯇꯥꯕꯒꯤ ꯂꯩꯔꯦꯕꯀꯣ ꯑꯗꯣ ꯑꯩ ꯍꯌꯦꯡ ꯄꯩꯁꯥ
ꯑꯩ ꯍꯌꯦꯡ ꯄꯩꯁꯥ ꯄꯨꯔꯛꯀꯅꯤ ꯆꯨꯍꯤꯡ ꯆꯨꯍꯤꯡꯗꯨꯕꯨꯗꯤ ꯑꯗꯨꯝ ꯂꯩꯕꯤꯔꯒꯦꯕꯀꯣ ꯑꯗꯨꯅ ꯂꯨꯄꯥ ꯀꯨꯟꯗꯤ ꯄꯥꯏꯔꯣꯀꯣ ꯑꯣ ꯍꯣꯏ ꯌꯥꯏꯌꯦ ꯑꯩ ꯉꯁꯥꯏꯖꯨ ꯄꯥꯏꯔꯛꯀꯦ ꯇꯧꯅꯦꯕꯀꯣ ꯍꯥꯏꯗꯤ ꯑꯩꯖꯦ ꯀꯨꯜꯂꯥ ꯀꯨꯟꯊ꯭ꯔꯥꯔꯖꯦ ꯒ꯭ꯌꯥꯟ ꯇꯥꯗ꯭ꯔꯕ ꯑꯗꯩ ꯅꯪ ꯀꯩꯅꯣꯁꯨ ꯇꯧꯕ ꯍꯦꯜꯃꯦꯠ ꯑꯃꯨꯛ ꯊꯤꯅꯕ ꯉꯁꯥꯏ ꯂꯥꯛꯑꯒ ꯑꯩꯅ ꯊꯝꯒꯤꯕꯝꯗꯣ ꯍꯦꯜꯃꯦꯠ ꯎꯞꯄꯛꯇꯕꯗꯣ ꯁꯨꯝ ꯇꯤꯟꯒꯨꯝꯕ ꯆꯪꯏꯕ ꯅꯨꯡꯗꯥꯡꯗ ꯒꯥꯔꯤ ꯊꯧꯕꯗ ꯅꯨꯡꯉꯥꯏꯇꯕ ꯑꯗ ꯒꯤ ꯅꯪꯉꯣꯟꯗ ꯑꯩꯅ ꯊꯣꯂꯣꯑꯣ ꯍꯥꯏꯔꯤꯕꯗꯨꯗ ꯅꯪ ꯊꯣꯛꯑ ꯉꯥꯏꯔꯝꯃꯒꯗꯤ ꯀꯨꯏꯔꯅꯦꯅ ꯍꯦꯜꯃꯦꯠꯁꯨ ꯃꯨꯛ ꯊꯤꯕ ꯑꯗꯒꯤ ꯎꯝ ꯑꯗꯨꯃꯥꯏꯟ ꯇꯧꯏꯀꯥꯟꯗ ꯑꯩꯖꯦ ꯀꯨꯟꯕꯨꯗꯔꯥ ꯀꯨꯟꯊ꯭ꯔꯥ ꯄꯨꯗꯔꯥꯖꯦ ꯈꯪꯗ꯭ꯔꯕ ꯑꯗꯨꯒꯤ ꯑꯗꯨꯝ ꯆꯧꯉꯥ ꯆꯥꯄꯤꯁꯤꯃ ꯄꯥꯏꯔꯒꯦ ꯑꯗꯨꯒ ꯍꯟꯗꯣꯛ ꯍꯟꯖꯤꯟꯗꯨ ꯑꯗꯨꯝ ꯍꯌꯦꯡ ꯇꯧꯅꯔꯁꯨ ꯌꯥꯕꯕꯣꯅ ꯑꯗꯨꯝ ꯆꯧꯉꯥꯗꯣ ꯍꯥꯏꯗꯤ ꯄꯩꯁꯥ ꯑꯝꯇ ꯄꯤꯔꯝꯗꯕꯖꯨ ꯅꯨꯡꯉꯥꯏꯇꯕꯀꯣ ꯑꯗꯨꯒꯤ ꯆꯧꯉꯥꯗꯨ ꯗꯨꯝ ꯄꯨꯔꯒ ꯑꯗꯨꯃꯥꯏꯟ ꯂꯥꯛꯄꯅꯦ ꯍꯣꯏ ꯍꯌꯦꯡ ꯑꯗꯨꯝ ꯄꯥꯏꯔꯛꯒꯦ ꯑꯆꯣꯏꯕꯗꯨꯕꯨꯗꯤ ꯀꯩꯁꯨ ꯀꯥꯏꯗꯦꯗ ꯗꯨꯕꯨꯗꯤ
ꯍꯣ-ꯍꯣꯏ ꯐꯔꯦ ꯐꯔꯦ ꯑꯗꯨꯏꯠ ꯑꯩ ꯊꯝꯒꯤꯒꯦꯀꯣ
ꯑꯝꯒꯤꯒꯦꯀꯣ ꯍꯣ-ꯍꯣ-ꯍꯣꯏ ꯅꯥꯎꯅꯨꯄꯥ ꯃꯌꯥꯝ ꯑꯝꯖꯨ ꯂꯩꯕ ꯃꯥꯜꯂꯦ ꯐꯖꯅ ꯂꯩꯃꯤꯟꯅꯔꯣ ꯄꯣꯊꯥꯔꯣ ꯄꯣꯊꯥꯔꯣ